ꯑꯍꯂ
ꯑ ꯑ ꯇꯥꯄ
ꯇꯥꯏꯌꯦꯅꯅ ꯇꯥꯕ꯭ꯔꯣ
ꯍꯣꯏ ꯑꯩꯁꯨ ꯇꯥꯏꯌꯦꯦ
ꯎ ꯃꯔꯤꯕ꯭ꯔꯣ
ꯍꯣꯏ ꯅꯨꯡꯉꯥꯏꯔꯨꯏ ꯥꯟꯇ
ꯑꯩꯁꯨ ꯌꯥꯝꯅ ꯅꯨꯡꯉꯥꯏꯔꯦ
ꯑꯗꯨ ꯅꯪ ꯆꯥꯛ ꯆꯥꯕꯤꯔꯣ
ꯍ ꯆꯠ
ꯎ
ꯅꯗꯤ
ꯑꯁꯨ ꯆꯥꯔꯦ
ꯀ ꯍꯤꯟꯖꯥꯡꯅꯣ
ꯍꯥ
ꯔ ꯍꯤꯟꯖꯥꯡ ꯆꯔꯦ
ꯁꯤꯗꯤ ꯏ ꯆꯌꯦ ꯑ ꯀꯔꯤꯒꯤ ꯀꯟꯅꯣ
ꯑꯩꯗꯤ ꯀꯥꯡꯁꯣꯏ ꯀꯥꯡꯁꯣꯏ ꯑꯗꯨ ꯃꯤ ꯃꯤ ꯁꯤꯡꯖꯨ ꯆꯔꯦ
ꯑꯣ ꯑꯩꯁꯨ ꯀꯥꯡꯁꯣꯏꯁꯨ ꯆꯥꯅꯤꯡꯉ
ꯇꯣꯃꯥꯣ ꯆ ꯀꯣ ꯍꯥꯏꯅꯤ ꯇꯁꯣꯏꯗꯤ ꯑꯥꯏꯩꯅꯁꯥꯏ ꯊꯨꯅꯤ
ꯍꯥꯥ
ꯅꯁꯥꯏꯅ ꯑ ꯇꯁꯥꯏꯅ ꯇꯣꯔꯦ ꯊꯌꯥ ꯍꯣꯏ ꯍꯋꯥꯏ ꯊꯋꯦ
ꯑꯣ ꯀ ꯎꯝ ꯀꯔꯤ ꯀꯔꯤꯅ ꯊꯨꯝꯕ꯭ꯔꯥ ꯅꯪ ꯀꯔꯤ ꯀꯔꯤ ꯍꯥꯞꯄ꯭ꯔꯥ ꯅꯪꯒꯤ ꯀꯥꯡꯁꯣꯏꯗ
ꯑꯂꯨ ꯍꯥꯞꯀꯦ ꯑꯗꯨꯒ ꯗ꯭ꯔꯥꯏ ꯐꯨꯔꯤꯁꯀꯣ
ꯑꯣ
ꯑꯗꯨ ꯍꯥꯞꯄꯦ ꯑꯗꯨ ꯒꯥꯔꯂꯤꯛ ꯖꯤꯟꯖꯔ ꯍꯥꯞꯄꯦ ꯑꯗꯨ ꯔꯦꯗꯤꯁ ꯗ꯭ꯔꯥꯏ ꯔꯦꯗꯤꯁ ꯀꯣ ꯑꯗꯨ ꯍꯥꯞꯄ ꯇꯣꯃꯦꯇꯣ ꯍꯥꯞꯄꯦ ꯑꯗꯨ ꯀꯣꯔꯤꯌꯥꯟꯗꯔ ꯍꯥꯞꯄꯦ ꯑꯗꯨ ꯆꯤꯂꯤ ꯃꯣꯔꯣꯛꯁꯨ ꯍꯥꯞꯄꯦ ꯑꯗꯨ ꯍꯣꯏ
ꯑꯣ ꯍꯥꯎꯕꯅꯦ ꯑꯗꯨꯗꯤ
ꯍꯣꯏ ꯍꯥꯎꯕꯅꯦ
ꯑꯩꯁꯨ ꯆꯥꯅꯤꯡꯉꯦ ꯍꯣꯏ ꯂꯥꯛꯅꯤ ꯐꯩꯌꯦ
ꯍꯌꯦꯡ ꯂꯥꯜꯎꯀꯣ
ꯍꯌꯦꯡ ꯂꯥꯛꯀꯅꯤꯀꯣ ꯉꯁꯤ ꯉꯁꯤ ꯀ꯭ꯂꯥꯁ ꯂꯥꯛꯏꯕ꯭ꯔ
ꯉꯁꯤ ꯂꯩꯇꯦ ꯉꯁꯤ ꯁꯟꯗꯦꯅꯦ ꯔꯦꯁꯅꯦ ꯑꯣꯐꯇꯦ
ꯑꯣ ꯑꯣ ꯍꯣꯏ ꯍꯣꯏ ꯍꯌꯦꯡꯗꯤ ꯂꯥꯛꯑꯦꯀꯣ
ꯍꯌꯦꯡꯗꯤ ꯀ꯭ꯂꯥꯁ ꯂꯥꯛꯑꯦ ꯅꯪꯗꯤ
ꯑ ꯑꯩꯗꯤ ꯑꯝ ꯑꯩꯒꯤꯗꯤ ꯂꯩꯇꯦ
ꯑꯣ ꯅꯪ ꯍꯌꯦꯡ ꯀꯔꯤ ꯇꯧꯒꯦ
ꯑꯩꯗꯤ ꯕꯤ ꯑꯦ ꯂꯣꯏꯔꯦ ꯑꯗꯨꯒ ꯑꯩꯗꯤ ꯑꯗꯨꯝ ꯌꯨꯝꯗ ꯂꯩꯌꯦ
ꯑꯥ ꯍꯌꯦꯡ ꯀꯔꯤꯁꯨ ꯇꯧ ꯇꯧꯔꯣꯏꯅ
ꯍꯣꯏ ꯑꯗꯨ ꯊꯕꯛꯁꯨ ꯂꯩꯇꯦ ꯑꯗꯣ ꯎꯝ ꯌꯨꯝꯗ ꯑꯗꯨꯝ ꯂꯩꯒꯅꯤ
ꯑꯗꯣ ꯍꯧꯖꯤꯛꯇꯤ ꯀꯔꯤ ꯇꯧꯔꯤꯒꯦ
ꯍꯧꯖꯤꯛꯇꯤ ꯑꯥꯏꯗꯤ ꯐꯤ ꯄꯥꯏꯔꯒ ꯅꯪꯉꯣꯟꯗ ꯋꯥꯔꯤ ꯁꯥꯏꯌꯦ ꯅꯪꯗꯤ
ꯅꯪꯁꯨꯅꯦ ꯇꯨꯝꯅꯤꯡꯕ꯭ꯔꯣ ꯅꯪ
ꯍꯣꯏ ꯇꯨꯝꯅꯤꯡꯉꯦ ꯅꯪꯗꯤ ꯇꯨꯝꯅꯤꯡꯕ꯭ꯔꯣ
ꯑꯩꯥꯁꯨ ꯈꯔ ꯇꯨꯝꯅꯤꯡꯉꯦ
ꯑꯣ ꯅꯪ ꯎꯝ ꯍꯪꯍ ꯉꯔꯥꯡ ꯐꯖꯅ ꯇꯨꯝꯕ꯭ꯔꯥ ꯅꯪ
ꯑ ꯍꯣꯏ ꯑ ꯐꯖꯅ ꯇꯨꯝꯈ꯭ꯔꯦ ꯅꯪꯗꯤ
ꯑꯣ ꯑꯣ ꯍꯣꯏ ꯑꯩ ꯑꯩꯁꯨ ꯐꯖꯅ ꯇꯨꯝꯈ꯭ꯔꯦ ꯑꯗꯨꯁꯨ ꯍꯧꯖꯤꯛꯁꯨ ꯇꯨꯝꯃꯤꯅꯦ ꯑꯃꯨꯛꯀ
ꯑꯗꯨꯅꯦ ꯅꯪ ꯀꯔꯤ ꯐꯦꯁ ꯀ꯭ꯔꯤꯝ ꯌꯨꯁ ꯇꯧꯋꯤ
ꯑꯣ ꯑꯩꯗꯤ ꯎꯝ ꯁꯤꯔꯐꯤ ꯁꯤꯔꯝ ꯑꯗꯨꯒ ꯐꯦꯁ ꯃꯣꯏꯁꯆꯔꯥꯏꯖꯔꯒꯤ ꯍꯥꯏꯐꯦꯟꯅ ꯌꯨꯁ ꯇꯧꯋꯦ ꯑꯗꯨꯒ ꯂꯣꯁꯟꯗꯤ ꯀꯦꯐꯤꯟꯒꯤꯅꯤ ꯑꯗꯨꯒ ꯁꯟꯁꯀ꯭ꯔꯤꯟꯗꯤ ꯂꯦꯛꯃꯤꯅ ꯌꯨꯁ ꯇꯧꯋꯦ ꯅꯪꯗꯤ
ꯂꯦꯛꯃꯤ ꯌꯨꯁ ꯇꯧꯋꯦꯀꯣ ꯑꯗꯨ ꯑꯃꯨꯛꯀ ꯄ꯭ꯔꯗꯛ ꯆꯦꯟꯖ ꯇꯧꯅꯤꯡꯉꯦ ꯑꯗꯨꯅꯦ ꯑꯩ
ꯑꯣ
ꯄ꯭ꯂꯝꯒꯤ ꯇꯤ ꯇ꯭ꯔꯤꯒꯤꯀꯣ ꯂꯧꯈ꯭ꯔꯦ
ꯑꯣ
ꯅꯨꯡꯉꯥꯏꯕꯅꯤ ꯅꯨꯡꯉꯥꯏꯔꯦ ꯂꯝꯥꯒꯤ ꯇꯤꯛꯇ꯭ꯔꯤꯒꯤꯀꯣ ꯒ꯭ꯔꯤꯟ ꯇꯤꯒꯤ
ꯍꯣꯏ ꯍꯣꯏ ꯅꯨꯡꯉꯥꯏꯔꯦ
ꯍꯜꯂꯁꯨ ꯇ꯭ꯔꯥꯏ ꯇꯧꯔꯣ
ꯍꯣꯏ ꯍꯣꯏ ꯇ꯭ꯔꯥꯏ ꯇꯧꯒꯦ ꯅꯪꯅ ꯌꯨꯁ ꯇꯧꯔꯒ ꯐꯔꯗꯤ ꯑꯩꯁꯨ ꯇ꯭ꯔꯥꯏ ꯇꯧꯒꯦꯀꯣ ꯑꯣ ꯑꯗꯨꯝ ꯐꯕ꯭ꯔꯥ ꯌꯥꯝ ꯐꯕ꯭ꯔꯥ ꯑꯩꯈꯣꯏ ꯍꯥꯏꯗꯤ ꯎꯝ ꯑꯩ ꯅꯣꯠ ꯇꯧꯕꯁꯤ ꯇꯧꯕ ꯑ ꯄ꯭ꯔꯗꯛꯁꯨ ꯌꯨꯁ ꯇꯧꯕ ꯐꯩꯌꯦ ꯑꯗꯨꯁꯨ ꯑꯩꯒꯤ ꯐꯦꯁꯇ ꯀꯔꯤ ꯎꯝ ꯎꯝ ꯏꯝꯄꯜꯁꯀꯨꯝꯕ ꯌꯥꯝꯅ ꯂꯧꯊꯣꯛꯑꯦ ꯍꯧꯖꯤꯛꯀꯥꯟꯗꯤ ꯀꯔꯤꯒꯤꯅꯣ ꯑꯩꯗꯤ ꯈꯟꯗꯦ ꯑꯗꯨꯕꯨ ꯑꯩꯅ ꯎꯝ ꯑꯇꯣꯞꯄ ꯑꯇꯣꯞꯄ ꯑꯇꯣꯞꯄ ꯀ꯭ꯔꯤꯝ ꯌꯨꯁ ꯇꯧꯅꯤꯡꯉꯤ
ꯑꯣ ꯅꯪ ꯍꯧꯖꯤꯛ ꯀꯔꯤ ꯐꯤꯁ ꯀꯔꯤ ꯁꯟꯁꯀ꯭ꯔꯤꯝ ꯌꯨꯁ ꯇꯧꯢ
ꯂꯦꯛꯃꯤ
ꯑꯦꯁ ꯄꯤ ꯑꯦꯐꯗꯤ ꯀꯩꯅꯣ
ꯍꯣꯏ ꯑꯣ ꯂꯦꯛꯃꯤꯁꯨ ꯑꯗꯨꯒ ꯍꯥꯏꯐꯦꯡꯒꯤꯁꯨ ꯁꯟꯁꯀ꯭ꯔꯤꯟ ꯂꯩꯌꯦ ꯑꯗꯨ ꯑꯅꯤꯃꯛ ꯌꯨꯁ ꯇꯧꯋꯦ
ꯑꯣ ꯑꯗꯨ ꯍꯥꯏꯐꯦꯟꯒꯤ ꯁꯟꯁꯀ꯭ꯔꯤꯟꯗꯤ ꯑꯦꯁ ꯄꯤ ꯑꯦꯐ ꯀꯩꯌꯦ
ꯐꯤꯞꯇꯤ ꯐꯤꯞꯇꯤꯅꯦ
ꯑꯣ ꯂꯦꯛꯃꯤꯗꯤ ꯇ꯭ꯋꯦꯟꯇꯤ ꯐꯥꯏꯚ ꯑꯣ ꯑꯗꯨꯗꯤ ꯂꯦꯛꯃꯤ ꯅꯨꯡꯉꯥꯏꯕ꯭ꯔꯣ
ꯂꯦꯛꯃꯤꯗꯤ ꯅꯨꯡꯉꯥꯏꯌꯦ ꯑꯗꯨꯒ ꯑꯦꯁ ꯄꯤ ꯑꯦꯐꯇꯤ ꯈꯔ ꯈꯔ ꯋꯥꯠꯂꯦꯀꯣ
ꯍꯣꯏ ꯈꯔ ꯋꯥꯠꯂꯦ ꯑꯩꯁꯨ ꯊꯥꯔꯇꯤꯅꯦ ꯌꯨꯁ ꯇꯧꯋꯦ ꯂꯦꯛꯃꯤ ꯒꯤꯀꯣ ꯐꯤ ꯇꯤ ꯑꯃ ꯂꯩꯌ‌ꯦ ꯊꯥꯔꯇꯤ ꯑꯃ ꯂꯩꯌꯦ ꯑꯗꯨ ꯐꯤꯞꯇꯤꯗꯤ ꯎꯝ ꯌꯨꯁ ꯇꯧꯕ ꯅꯨꯡꯉꯥꯏ ꯇꯦ ꯑꯉꯣꯟꯗ ꯈꯔ ꯃꯦꯆꯤꯡ ꯑꯣꯏꯗꯦ ꯑꯗꯨꯅ ꯑꯩ ꯊꯥꯔꯇꯤ ꯑꯃꯨꯛ ꯂꯧ ꯈꯔ‌ꯦ
ꯑꯣ ꯑꯣ
ꯎꯝ ꯑꯗꯨ ꯍꯣꯏ ꯍꯣꯏ ꯊꯥꯔꯇꯤꯗꯤ ꯅꯨꯡꯉꯥꯏꯔꯦ
ꯑꯣ ꯑꯣ
ꯑꯗꯨ ꯈꯔꯥ ꯀꯩꯁꯨ ꯑꯦꯁ ꯄꯤ ꯐꯦꯞꯇꯤ ꯈꯔ ꯎꯝ
ꯎꯝ ꯅꯪ ꯀꯔꯤ ꯀꯔꯤ ꯀꯣꯂꯦꯖꯇ ꯂꯥꯏꯔꯤꯛ ꯇꯝꯕ꯭ꯔꯥ
ꯑꯩꯔ‌ꯣ ꯃꯅꯤꯄꯨꯔ ꯌꯨꯅꯤꯚꯔꯁꯤꯇꯤ
ꯃꯤ ꯀꯌꯥ ꯂꯩꯌꯦ ꯅꯈꯣꯏꯒꯤ ꯀ꯭ꯂꯥꯁꯇ
ꯃꯤ ꯁꯚꯦꯟꯇꯤ ꯂꯩꯌꯦ
ꯑꯣ ꯅꯪ ꯀꯔꯤ ꯑꯣꯅꯔꯁ ꯇꯝꯃꯤꯅꯣ ꯇꯥꯝꯅꯣ
ꯍꯦꯔꯤꯇꯦꯖ
ꯍꯥ ꯑꯣ
ꯅꯪꯗꯤ
ꯑꯩꯗꯤ ꯇꯝꯕꯥ ꯂꯣꯏꯔꯦ ꯑꯗꯨꯒ ꯑꯗꯨꯝ ꯌꯨꯝꯗ ꯂꯩꯌ‌ꯦ ꯑꯩꯗꯤ ꯄ‌ꯣꯜ ꯁꯥꯏꯟꯁꯅ ꯏ ꯑꯣ ꯑꯣꯅꯔꯁ ꯇꯧꯔꯦ ꯇꯧꯈ꯭ꯔꯦ ꯑꯗꯨꯒ ꯍꯧꯖꯤꯛꯀꯥꯟꯗꯤ ꯌꯨꯝꯗ ꯑꯗꯨꯝ ꯂꯩ
ꯐꯔꯦ ꯐꯔꯦ
ꯑꯣ
ꯑꯗꯨ ꯅꯪ ꯌꯨꯝ ꯅꯪ ꯌꯨꯝ ꯄꯥꯜ ꯄꯥꯜꯂꯕ꯭ꯔꯣ
ꯍꯥꯥ
ꯌꯨꯝ ꯄꯜꯂꯕꯨ
ꯌꯝ ꯄꯗꯦ ꯍꯧ ꯎꯆ ꯑ ꯄꯥꯕ ꯌꯥꯗꯦ
ꯑꯣ
ꯑꯩꯒꯤ ꯃꯃꯥ ꯄꯄꯥꯅ ꯆꯥꯔꯤꯅꯤ ꯑꯩ ꯍꯧꯖꯤꯛꯇꯤ ꯌꯨꯝ ꯄꯥꯜꯂꯣꯏꯗꯦ
ꯕꯤꯁꯁꯤ ꯊꯕꯥ ꯇꯔꯣꯀ ꯍꯣꯏ ꯐꯥꯔꯁ ꯊꯥꯕꯠ ꯇꯧꯔꯣ ꯑꯗꯨ ꯊꯕꯛ ꯂꯩꯔꯗꯤ ꯌꯨꯝ ꯄꯥꯟꯂꯣꯀꯣ
ꯑ ꯑꯥ ꯍꯣꯏ ꯍꯣꯏ ꯍꯣꯏ ꯃꯥꯏꯅ ꯇꯧ ꯑꯩꯁꯨ ꯑꯣꯥꯐ
ꯇꯥꯕ꯭ꯔꯣ
ꯍꯣꯏ
ꯍꯥꯥ
ꯍꯣꯏ ꯇꯥꯏꯌꯦ ꯇꯥꯏꯌꯦ
ꯇꯗꯦ ꯑꯩꯅꯉꯣꯟꯗ
ꯍꯥꯏꯗꯤ ꯇꯥꯏꯌꯦ ꯀꯔꯤꯅꯣ ꯍꯥꯏꯗꯤ ꯅꯪꯒꯤ ꯅꯪꯅ ꯋꯥꯔꯤ ꯅꯪꯒꯤ ꯋꯥꯔꯤꯗꯨꯣ ꯐꯖꯅ ꯀꯥꯏꯌꯦ ꯍꯥꯏꯗꯤ
ꯑꯣ ꯑꯣ ꯍꯖꯤ ꯇꯥꯏꯌꯦ ꯍꯣꯏ
ꯆꯤꯁꯤ ꯇꯥꯕ꯭ꯔꯥ
ꯎꯝ ꯍꯥꯏꯖꯤ ꯇꯥꯔꯦ
ꯑ
ꯑꯗꯨ ꯅꯪ ꯇ꯭ꯔꯣꯂꯦ ꯄꯥꯝꯕ꯭ꯔꯣ
ꯀꯔꯤ ꯍꯥꯏꯕ
ꯇ꯭ꯔꯣꯂꯦ ꯄꯥꯝꯕ꯭ꯔꯣ ꯅꯥꯟ
ꯇꯣꯂꯤꯗ ꯍꯣꯏ ꯑꯩꯁꯨ ꯄꯥꯝꯃꯦ ꯑꯩꯁꯨ ꯕꯤꯚꯤꯁꯥꯜꯗ ꯎꯝ ꯆꯠꯂꯒ ꯎꯝ ꯚꯥꯏ ꯇꯧꯅꯤꯅꯦ ꯑꯗꯨꯃꯥꯏꯅ ꯈꯜꯂꯦ ꯑꯗꯨꯁꯨ ꯄꯩꯁꯥꯗꯤ ꯍꯧꯖꯤꯛꯀꯥꯟꯗꯤ ꯂꯥꯏꯇ ꯇ ꯃꯤ ꯍꯧꯖꯤ ꯃꯊꯛꯁꯨ ꯆꯥꯛꯇꯦ ꯁꯥꯎꯗ ꯅ ꯄꯥꯝ ꯇꯣꯅꯁꯨ
ꯍꯣꯏ ꯄꯥꯝꯃꯦ ꯑꯗꯨ ꯑꯌꯨꯛ ꯑꯌꯨꯗ ꯑꯩꯒꯤ ꯏꯃꯥꯅꯨꯄꯤꯅ ꯍꯥꯏꯌꯦꯀꯣ
ꯑꯣ ꯑꯣ
ꯕꯤꯁꯜꯗ
ꯋꯥꯟ ꯊꯥꯎꯖꯟ ꯐꯥꯏꯚ ꯍꯟꯗ꯭ꯔꯦꯠ ꯇꯨ ꯊꯥꯎꯖꯟꯒꯨꯝꯕ ꯑꯣꯐꯔꯗ ꯂꯑ ꯐꯩꯌꯦ ꯇ꯭ꯔꯣꯂꯦ ꯑꯗꯨ ꯐꯨꯅ ꯆꯥꯂꯣ ꯂꯧꯔꯣ ꯍꯥꯏꯌꯦ
ꯍꯣꯏ ꯃꯥꯅꯦ
ꯑꯗꯨꯅꯦ ꯑꯩ ꯅꯪ ꯄꯥꯝꯔꯦꯗꯤꯌꯦ ꯄꯨꯂ ꯆ ꯆꯥꯁꯤ ꯆꯥꯕ ꯂꯣꯏ ꯍꯣꯏ ꯂꯣꯟꯅꯤꯡꯅꯤꯌꯦ ꯑꯗꯨꯅꯦ ꯑꯩ
ꯑꯣꯣ ꯄꯨꯂꯥꯞ ꯆꯥꯁꯤꯒꯤ ꯆꯗꯗꯤ ꯎꯝ ꯑꯇ꯭ꯔ
ꯍꯣꯏ ꯆꯨꯝꯃꯦ
ꯍꯣꯏ
ꯍꯌꯦꯟ ꯆꯆꯨꯔꯥ
ꯑꯣ ꯍꯌꯦꯡ ꯀ꯭ꯂ꯭ꯂꯥꯁ ꯂꯩꯕ꯭ꯔꯣ
ꯍꯣꯏ ꯀ꯭ꯂꯥꯁ ꯃꯇꯨꯡꯗ ꯌꯥꯏꯕ꯭ꯔꯣ
ꯍꯣꯏ ꯌꯥꯏ
ꯅꯝ ꯄꯥꯏꯁꯥꯏꯕꯨ ꯑꯁ ꯁꯦꯝꯕꯅ ꯍꯌꯦ
ꯑꯩꯗꯤ ꯄꯩꯁꯥ ꯂꯩꯇꯦ
ꯑꯗꯨꯅꯦ ꯀꯩꯅꯣ ꯌꯥꯏꯌꯦ ꯍꯥꯏꯌꯦꯅ ꯑꯗꯨꯗꯤ ꯀꯔꯤ ꯀꯔꯤꯅꯣ ꯍꯥꯏꯌꯦ ꯌꯥꯏꯑ ꯍꯥꯏꯌꯦ
ꯑꯩꯗꯤ ꯃꯆꯤꯟ ꯊꯤꯔꯦ ꯊꯤꯕꯅꯣ ꯑꯩꯗꯤ ꯐꯥꯒꯤ ꯇꯣꯛꯧꯕꯅꯣ
ꯐꯥꯒꯤ ꯇꯧꯒꯅꯨꯀꯣ
ꯍꯣꯏ ꯈꯗꯤ ꯇꯧꯕ꯭ꯔꯥ ꯑꯩꯅ
ꯑꯗꯨ ꯐꯥꯒꯤ ꯇꯧꯕꯒꯅꯨ ꯑꯁꯦꯡꯕꯅ ꯑꯩꯅ ꯍꯥꯏꯔꯦ ꯍꯌꯦꯡ ꯆꯠꯁꯤꯔ ꯍꯥꯏꯌꯦ
ꯍꯌꯦꯡꯗꯤ ꯁꯥꯟꯗꯦꯗ ꯎꯝ ꯇꯕ꯭ꯔꯣ ꯑ ꯑꯣꯏꯣꯏ ꯇꯥꯏꯦ
ꯑꯩꯗꯤꯀꯣ ꯄꯔꯐꯤꯌꯨꯝ ꯑꯃ ꯁꯨ ꯄꯥꯝꯃꯦ ꯑꯗꯨ ꯁꯟꯁꯀ꯭ꯔꯤꯟꯁꯨ ꯑꯃꯨꯛꯀ ꯑꯃ ꯄꯥꯝꯃꯦ
ꯍꯣꯏ ꯍꯣꯏ
ꯑꯩ ꯄ꯭ꯂꯥꯂꯝꯒ ꯁꯟꯁꯀ꯭ꯔꯤꯟ ꯏꯁꯇꯣꯅꯤꯡ ꯄꯨꯂꯞ ꯐꯦꯁꯋꯥꯁꯁꯨ ꯄꯥꯂꯝꯈꯤ ꯇꯧꯋꯦ ꯑꯗꯨ ꯇꯣꯅꯔꯁꯨ ꯁꯤꯔꯤꯦꯝꯁꯨ ꯑꯗꯨ ꯁꯟꯁꯀ꯭ꯔꯤꯟꯁꯨ ꯌꯨꯁ ꯇꯧꯅꯤꯡꯉꯦ ꯂꯝꯒꯤ ꯈꯥ ꯃꯥꯂꯦ ꯗꯤꯁꯇꯔꯔꯕ ꯅꯨꯡꯉꯥꯏꯔꯤꯌꯦ
ꯅꯪꯗꯤ ꯀꯩꯅꯣ ꯍꯧꯖꯤꯗꯤ ꯀꯔꯤ ꯆꯔꯒ ꯂꯩ ꯅ
ꯀꯔꯤꯁꯨ ꯇꯧꯗꯦ ꯐꯣꯟꯗ ꯋꯥꯔꯤ ꯁꯥꯔꯒ ꯕꯗꯥ ꯂꯩꯌꯦ
ꯑꯣ ꯎꯝ ꯑꯁꯨꯣ ꯅꯝ ꯅꯕꯨ ꯋꯥꯔꯤ ꯁꯥꯥꯏꯒꯂꯦ
ꯎꯝ
ꯅꯥꯟ ꯇꯨꯡꯅꯤꯡꯕ꯭ꯔꯣ
ꯍꯋꯥꯏ ꯈꯔꯥ ꯅꯟꯖꯦ
ꯍꯣꯏ ꯑꯩꯁꯨ ꯆꯨꯝꯃꯤꯅꯤ ꯑꯩꯗꯤ ꯑꯗꯨꯝ ꯆꯨꯝꯃꯤꯅꯤ ꯍꯧꯖꯤꯛꯁꯦ
ꯎꯝ